ꯇꯥꯔꯕꯨ
ꯇꯥꯏꯔꯦ ꯇꯥꯏꯔꯦ ꯀꯩꯗꯧꯔꯝꯃꯤꯅꯦ ꯏꯇꯥꯎꯕꯣ
ꯑꯣ ꯑꯁꯤꯅ ꯑꯁꯤꯗꯤ ꯈꯣꯟꯖꯦꯜꯁꯦ ꯌꯥꯝ ꯏꯅꯔꯖꯤ ꯌꯥꯎꯕ ꯃꯥꯜꯂꯦ ꯌꯥꯝ ꯁꯦꯡꯅ ꯂꯥꯎꯅ ꯍꯧꯅ ꯐꯖꯅ ꯉꯥꯡꯉꯦ ꯏꯇꯥꯎ ꯑꯩꯗꯤ ꯍꯧꯒꯠꯇ ꯉꯥꯏꯔꯤꯔꯦ ꯏꯇꯥꯎ ꯍꯥꯏꯕꯗꯤ ꯍꯧꯒꯠꯂꯒ ꯍꯧꯒꯠꯄ ꯍꯥꯏꯁꯦ ꯑꯗꯨꯝ ꯐꯃꯨꯡꯗꯕꯨꯗꯤ ꯂꯩꯔꯤ ꯅꯣꯡꯁꯦ ꯊꯤꯠꯂꯤ ꯊꯤꯠꯂꯤ ꯇꯥꯏ ꯑꯗꯨꯒꯤ ꯑꯗꯨꯝ ꯀꯩ ꯍꯥꯏꯅꯤ ꯐꯕ ꯕ꯭ꯂꯥꯟꯀꯦꯠ ꯃꯆꯥ ꯑꯃ ꯁꯨꯞꯄꯒ ꯂꯩꯕꯗꯣꯀꯣ ꯁꯨꯝ ꯅꯨꯡꯉꯥꯏꯕꯒꯤ ꯑꯗꯨꯃꯥꯏꯅ ꯑꯗꯨꯝ ꯂꯩꯌꯦ ꯐꯣꯟ ꯁꯨꯝ ꯃꯦꯠꯂ ꯈꯣꯠꯂ ꯇꯧꯔꯒ ꯏꯇꯥꯎ ꯀꯣꯜ ꯂꯥꯛꯄꯁꯤꯗ ꯄꯥꯏꯈꯠꯂꯛꯏꯅꯦ ꯑꯗꯣ ꯏꯇꯥꯎꯗꯤ ꯀꯃꯥꯏꯅ ꯇꯧꯔꯤꯒꯦ ꯍꯧꯒꯠꯄ ꯀꯨꯏꯔꯕꯣ ꯉꯁꯤꯗꯤ ꯀꯩꯀꯩ ꯊꯕꯛ ꯏꯪꯈꯥꯡ ꯇꯧꯊꯣꯛꯈ꯭ꯔꯒꯦ ꯉꯁꯤꯒꯤ
ꯐꯣꯟꯗ ꯇꯥꯎꯁ ꯉꯁꯤꯗꯤ ꯏꯅꯔꯖꯤ ꯌꯥꯝ ꯌꯥꯎꯔꯤ ꯏꯅꯔꯖꯤ ꯌꯥꯝ ꯌꯥꯎꯔꯤ ꯏꯅꯔꯖꯤ ꯌꯥꯝ ꯌꯥꯎꯔꯤ
ꯏꯇꯥꯎ ꯋꯥꯔꯧꯕꯤꯒꯅꯨ ꯏꯇꯥꯎ ꯄꯥꯡꯒꯟ ꯌꯥꯝ ꯀꯟꯕ ꯃꯥꯜꯂꯦ ꯏꯇꯥꯎꯁꯦ ꯉꯁꯤꯗꯤ ꯃꯤꯒꯁꯦ ꯐꯨꯗꯠꯂꯛꯀꯗꯕ ꯃꯥꯜꯂꯦ ꯀꯤꯖꯩꯑꯦ ꯏꯇꯥꯎ ꯑꯗꯨꯃꯥꯏꯅ ꯇꯧꯕꯤꯒꯅꯨ
ꯑꯩꯈꯣꯏ ꯇꯥꯎꯁꯦ ꯐꯖꯅ ꯀꯟꯅ ꯂꯩꯌꯦꯕꯀꯣ ꯑꯗꯣ ꯏꯇꯥꯎ ꯉꯁꯤꯁꯦ ꯑꯩꯁꯦ ꯃꯄꯥꯥ ꯀꯩꯅꯣꯗ ꯊꯕꯛ ꯆꯠꯀꯦ ꯇꯧꯕꯅꯦꯕꯀꯣ ꯑꯗꯩ ꯊꯕꯛ ꯆꯠꯀꯦ ꯇꯧꯕꯁꯦ ꯑꯗꯨꯝ ꯆꯠꯄꯗꯤ ꯕꯁꯇ ꯆꯠꯇꯣꯏꯅꯦꯕꯀꯣ ꯑꯗꯨꯗꯨꯏꯒꯤ ꯄꯨꯡ ꯇꯔꯥ ꯃꯈꯥꯏ ꯇꯔꯥꯃꯥꯊꯣꯏ ꯁ꯭ꯋꯥꯏꯗ ꯆꯠꯂꯁꯤꯦ ꯁꯨꯃꯥꯏꯅ ꯆꯠꯇ ꯇꯧꯕ ꯃꯥꯜꯂꯦ ꯑꯗ ꯏꯥꯎꯗꯤ ꯉꯁꯤ ꯀꯩꯀꯩ ꯊꯕꯛ ꯏꯪꯈꯥꯡ ꯂꯩꯗꯒꯤ ꯀꯩꯝ ꯆꯠꯂꯔꯣꯏꯗꯣꯏꯣ ꯁꯤꯗ
ꯑꯩꯕꯨꯗꯤ ꯀꯩꯅꯣ ꯇꯧꯗꯦꯕꯀꯣ ꯆꯀꯥ ꯃꯔꯤ ꯄꯥꯝꯕꯗ ꯆꯠꯀꯗꯣꯏꯅꯤꯀꯣ ꯆꯀꯥ ꯃꯔꯤ ꯑꯦ ꯆꯀꯥ ꯃꯔꯤ ꯍꯥꯏꯌꯨ ꯆꯀꯥ ꯑꯅꯤ ꯄꯥꯝꯕꯗ ꯆꯠꯀꯗꯣꯏꯅꯤ ꯑꯩꯒꯤꯕꯨꯗꯤ ꯑꯗꯨ ꯏꯇꯥꯎꯁꯨ ꯆꯀꯥ ꯃꯔꯤ ꯄꯥꯝꯕꯗ ꯑꯗꯨꯝ ꯆꯠꯄ ꯌꯥꯏ ꯍꯥꯏꯕꯗꯤ ꯃꯌꯥꯝꯒꯤ ꯑꯣꯏꯅ ꯁꯦꯝꯃꯛꯄ ꯄꯣꯠꯅꯤꯅ ꯆꯀꯥ ꯃꯔꯤ ꯄꯥꯟꯕꯗ ꯆꯠꯄ ꯑꯗꯨꯅ ꯅꯣꯡ ꯏꯁꯤꯡ ꯆꯨꯔꯛꯑꯒꯁꯨ ꯐꯩꯗꯅꯀꯣ ꯑꯩꯒꯤꯕꯨꯗꯤ ꯆꯀꯥ ꯃꯔꯤ ꯄꯥꯟꯕꯥꯗ ꯆꯠꯄꯗꯣ ꯁꯤꯗꯒꯤ ꯑꯃꯨꯛ ꯇꯪꯈꯥꯏꯃꯨꯛꯇ ꯑꯣꯏꯕꯅꯤꯅꯅ ꯑꯗꯨꯝ ꯆꯀꯥ ꯑꯅꯤ ꯄꯥꯝꯕꯗ ꯆꯠꯂꯒꯦ ꯇꯧꯕꯅꯦꯕꯀꯣ ꯑꯗꯣ ꯆꯠꯇꯤ ꯆꯠꯀꯅꯤ ꯑꯩꯁꯨ ꯑꯗꯣ ꯅꯣꯡ ꯏꯁꯤꯡꯁꯤ ꯌꯥꯝ ꯀꯩꯅꯣ ꯇꯧꯗꯦ ꯍꯧꯖꯤꯛꯀꯥꯟꯁꯤ ꯁꯤ ꯃꯦꯟꯃꯥꯟ ꯑꯃ ꯇꯥꯗꯦꯕꯀꯣ ꯁꯤꯗꯒꯤ ꯅꯣꯡ ꯆꯨꯗꯦꯅ ꯑꯗꯨꯝ ꯆꯠꯊꯣꯛꯈ꯭ꯔꯅꯤ ꯑꯗꯨꯒ ꯃꯌꯥꯏ ꯌꯧꯔꯀꯥꯟꯗ ꯍꯥꯏꯗꯤ ꯌꯧꯗ꯭ꯔꯤꯉꯩꯗ ꯅꯣꯡꯁꯨ ꯆꯨꯁꯤꯜꯂꯛꯑꯅꯤ ꯑꯗꯨ ꯒꯥꯔꯤꯗꯣ ꯑꯃꯨꯛ ꯈꯥꯝꯗ ꯌꯥꯔꯔꯣꯏ ꯑꯃꯨꯛ ꯈꯥꯝꯃꯅꯤ ꯑꯗꯨꯒ ꯑꯃꯨꯛ ꯅꯣꯡ ꯁꯣꯠꯇꯅꯕ ꯍꯥꯏꯅ ꯑꯩꯈꯣꯏꯒꯤ ꯀꯩꯅꯣꯗꯣ ꯑꯃꯨꯛ ꯎꯞꯁꯤꯜꯂꯅꯤ ꯐꯨꯔꯤꯠ ꯃꯥꯟꯕꯤꯗꯣ ꯑꯃꯨꯛ ꯍꯥꯨꯞꯁꯤꯜꯂꯅꯤ ꯑꯗꯨꯃꯥꯏꯅ ꯇꯧꯔꯅꯤ ꯑꯗꯣ ꯖꯟ ꯖꯥꯟꯗꯤ ꯌꯥꯝ ꯑꯣꯏꯌꯦꯕ ꯍꯥꯏꯕꯗꯤ ꯑꯗꯨꯃꯥꯏꯅ ꯑꯃꯨꯛ ꯎꯞꯁꯤꯜꯂꯦ ꯍꯥꯏꯔꯒꯁꯨ ꯑꯃꯨꯛ ꯅꯣꯡꯁꯦ ꯑꯗꯨꯝ ꯇꯥꯔꯕ꯭ꯔꯥꯁꯨ ꯑꯣꯏꯔꯣꯏꯗꯣꯏꯅꯦꯕꯀꯣ꯫ ꯃꯇꯦꯛ ꯑꯃ ꯈꯤꯇꯪ ꯊꯧꯗꯣꯛꯄꯗꯒꯤꯩꯗꯤ ꯅꯣꯡꯁꯦ ꯑꯃꯨꯛ ꯂꯦꯞꯈ꯭ꯔꯒ ꯅꯨꯡꯁꯥꯁꯤ ꯌꯛ ꯑꯃꯨꯛ ꯁꯥꯒꯠꯂꯛꯑꯅꯤ ꯅꯨꯡꯁꯥ ꯁꯥꯒꯠꯂꯀꯥꯟꯗꯨꯗ꯫ ꯆꯨꯗꯅꯕ ꯐꯤꯔꯣꯟꯗꯣ ꯁꯦꯠꯂꯒ ꯑꯃꯨꯛ ꯆꯠꯄ ꯍꯥꯏꯗꯨꯗꯤ ꯃꯌꯥꯝ ꯃꯃꯥꯡꯗꯗꯤ ꯑꯃꯨꯛ ꯐꯖꯗꯦꯗꯅꯀꯣ ꯑꯗꯨꯒꯤ ꯏꯊꯦꯟꯗꯔꯁꯨ ꯑꯃꯨꯛ ꯅꯨꯡꯉꯥꯏꯇꯕꯩ ꯑꯃꯨꯛ ꯈꯥꯝꯃꯒꯅꯤ ꯑꯃꯨꯛ ꯂꯧꯊꯣꯛꯑꯅꯤ ꯑꯃꯨꯛ ꯍꯥꯞꯆꯤꯜꯂꯅꯤ ꯊꯨꯞꯆꯤꯜꯂꯅꯤ ꯑꯗꯨꯃꯥꯏꯅ ꯑꯗꯨꯝ ꯇꯧꯅꯩ ꯀꯥꯟꯗ ꯍꯦꯛꯇ ꯇꯧꯋꯦꯕꯀꯣ ꯍꯧꯖꯤꯛꯀꯥꯟꯁꯦ ꯈꯔ ꯁꯨꯃꯥꯏꯅ ꯑꯗꯨꯅ ꯅꯣꯡꯁꯦ ꯍꯥꯏꯕꯗꯤ ꯃꯥꯁꯦ ꯀꯩ ꯍꯥꯏꯅꯤ ꯒ꯭ꯌꯥꯟ ꯑꯃ ꯇꯥꯗꯦ ꯇꯥꯅꯤꯡꯉꯒ ꯀꯣꯛ ꯇꯥꯏ ꯑꯗꯒꯤ ꯃꯐꯝ ꯄꯨꯜꯂꯞ ꯇꯥꯕꯁꯨ ꯑꯣꯏꯗꯦꯕꯀꯣ ꯑꯗꯨꯅ ꯈ꯭ꯋꯥꯏ ꯐꯕꯗꯤ ꯑꯗꯨꯃꯥꯏꯅꯅꯦ ꯎꯝ ꯒꯥꯔꯤ ꯑꯆꯧꯕꯗ ꯆꯠꯈꯤꯕꯗꯨꯅꯗꯤ ꯈ꯭ꯋꯥꯏꯗꯒꯤ ꯐꯔꯕꯅꯤ ꯏꯇꯥꯎ
ꯍꯣꯏ ꯇꯥꯎꯋꯏ ꯇꯧꯋꯏꯗꯤ ꯌꯥꯝ ꯅꯨꯡꯉꯥꯏꯌꯦ ꯑꯩꯅ ꯉꯁꯥꯏ ꯇꯧꯅ ꯆꯀꯥ ꯆꯀꯥ ꯄꯨꯜꯂꯛꯄꯗ ꯊꯥꯅꯉꯩꯒꯤ ꯑꯩꯈꯣꯏꯒꯤ ꯑꯃ ꯎꯕꯥꯛꯅꯒ ꯇꯧꯔꯒ ꯆꯀꯥ ꯄꯥꯜꯂꯒ ꯑꯗꯒꯤ ꯁꯨꯠ ꯀꯩꯅꯣ ꯇꯧꯔꯤ ꯁꯨꯇꯂꯤ ꯊꯧꯔꯤ ꯇꯧꯔꯒ ꯆꯤꯡꯉꯒ꯫ ꯑꯗꯨꯃꯥꯏꯅ ꯇꯧꯔꯒ ꯁꯥꯟꯅꯔꯛꯄ ꯆꯀꯥꯒꯤ ꯋꯥꯔꯤꯗ ꯅꯤꯡꯁꯤꯡꯉꯛꯄ ꯃꯄꯅꯤꯗ ꯅꯪꯁꯨ ꯁꯥꯟꯅꯔꯛꯄꯣꯠ ꯁꯥꯟꯅꯗ꯭ꯔꯕ꯭ꯔꯥ ꯀꯃꯥꯏꯅ ꯇꯧꯒꯦ ꯑꯩꯈꯣꯏ ꯎꯄꯥꯛꯥꯛꯅ ꯀꯩꯅ ꯁꯥꯔꯒ ꯆꯀꯥꯁꯤꯅ ꯀꯩꯅꯣꯅ ꯄꯥꯗ ꯎꯅ ꯁꯥꯔ ꯁꯥꯥꯏꯔꯦ ꯁꯥꯗꯔꯒꯅ ꯑꯩꯈꯣꯏꯒꯤ ꯑꯩꯈꯣꯏꯒꯤ ꯀꯩꯅꯣꯒꯤ ꯀꯧꯇꯥ ꯂꯩꯗꯅꯀꯣ ꯈꯩꯅꯤ ꯀꯧꯇꯥ ꯂꯩꯕ ꯑꯗꯨꯃꯥꯏꯅ ꯇꯧꯔꯒ꯫ ꯍꯥꯞꯄꯗꯣ ꯑꯗꯨꯃꯥꯏꯅ ꯇꯧꯕꯗꯣ ꯅꯣꯏ ꯁꯥꯟꯅꯔꯛꯄ ꯁꯣꯟꯉꯛꯇꯕ꯭ꯔꯣ
ꯑꯧ ꯏꯇꯥꯎꯅ ꯆꯀꯥꯁꯦ ꯎꯅ ꯄꯥꯜꯂꯦ ꯍꯥꯏꯕꯗ ꯑꯩꯅꯦ ꯄꯟꯒꯦ ꯇꯧꯔꯝꯃꯕꯅꯦ ꯈꯥꯏꯅꯤ ꯇꯥꯟꯅꯗꯤ ꯁꯥꯟꯅꯔꯦꯕꯀꯣ ꯎꯕ ꯃꯆꯥ ꯍꯥꯞꯄꯒ ꯈꯥꯏꯅꯤ ꯀꯧꯇꯥꯁꯤꯅ ꯇꯧꯔꯅꯤ ꯑꯗꯨꯒ ꯁꯥꯟꯅꯔꯦ ꯑꯗꯨꯒ꯫ ꯑꯗꯨꯃꯥꯏꯅꯃꯛ ꯅꯠꯇ꯭ꯔꯒꯁꯨ ꯉꯁꯥꯏ ꯈꯥꯎꯅꯤ ꯀꯧꯇꯥꯥꯁꯦ ꯑꯩꯈꯣꯏ ꯒꯥꯔꯤ ꯑꯣꯏꯅ ꯑꯗꯨꯝ ꯁꯥꯖꯕ ꯏꯁꯥꯒꯤ ꯍꯥꯏ ꯇꯔꯦꯀꯣ ꯆꯩ ꯇꯧꯔꯒ ꯇꯣꯡꯕꯃꯛ ꯅꯠꯇ꯭ꯔꯒꯁꯨ ꯏꯟꯕ ꯈꯛꯇꯒꯤ ꯋꯥꯅꯤꯀꯣ ꯍꯥꯏꯁꯦ ꯑꯗꯣ ꯑꯗꯨꯃꯥꯏꯅ ꯇꯧꯔꯒ ꯑꯗꯨꯃꯥꯏꯅ ꯏꯜꯂꯒꯁꯨ ꯁꯥꯟꯅꯔꯛꯑꯦ ꯑꯗꯨꯒ ꯍꯧꯖꯤꯛꯀꯤ ꯎꯅ ꯃꯆꯥ ꯃꯤ ꯑꯃ ꯐꯝꯕ ꯌꯥꯕ ꯑꯉꯥꯡ ꯑꯣꯏꯕꯅꯤꯅ ꯑꯗꯨꯝ ꯌꯥꯝ ꯀꯟꯅ ꯆꯥꯎꯔꯝꯗ꯭ꯔꯁꯨ ꯌꯥꯏꯗꯅꯀꯣ ꯑꯗꯨꯃꯥꯏꯅ ꯇꯧꯔꯒꯁꯨ ꯁꯥꯟꯅꯔꯛꯑꯦ ꯑꯗꯨꯒ ꯈꯥꯏꯅꯤ ꯀꯧꯇꯥ ꯄꯜꯂ ꯀꯥꯟꯁꯤꯗ ꯑꯃꯨꯛ ꯀꯩ ꯅꯤꯡꯁꯤꯡꯉꯦ ꯍꯥꯏꯕꯁꯤꯗ ꯈꯥꯏꯅꯤ ꯀꯧꯇꯥꯁꯤꯅ ꯅꯣꯡꯈꯟꯅꯔꯒ ꯃꯇꯨꯝ ꯇꯥꯁꯤꯜꯂꯅꯦꯕꯀꯣ ꯑꯗꯨꯒ ꯃꯣꯖꯥꯒꯨꯝꯕꯁꯤꯅ ꯃꯇꯨꯝ ꯇꯥꯔꯒ ꯁꯦꯝꯃꯒ ꯂꯪꯗꯣꯏꯅꯦꯕꯀꯣ ꯑꯗꯨ ꯊꯨꯒꯥꯏꯅꯔꯅꯤ ꯑꯗꯨꯒ ꯇꯤꯝ ꯍꯥꯏꯕꯗꯤ ꯍꯥꯏꯗꯤ ꯃꯤꯁꯦ ꯑꯅꯤ ꯊꯣꯛꯑ ꯈꯥꯏ ꯈꯥꯏꯗꯣꯛꯇꯣꯏꯅꯦꯕꯀꯣ ꯍꯥꯏꯕꯗꯤ ꯃꯥꯒꯤ ꯃꯣꯏ ꯈꯔ ꯄꯥꯖꯔꯅꯤ ꯑꯩꯈꯣꯏꯒꯤ ꯈꯨꯄꯥꯛ ꯈꯔ ꯍꯥꯏꯔꯒ ꯑꯗꯨꯒ ꯊꯨꯒꯥꯏꯔꯤꯕ ꯇꯤꯝ ꯑꯃ ꯑꯗꯨꯒ ꯁꯦꯝꯒꯠꯀꯗꯕ ꯑ ꯇꯤꯝ ꯑꯃ ꯑꯣꯏꯗꯣꯏꯅꯦꯕꯀꯣ ꯑꯗꯣ ꯑꯗꯨꯃꯥꯏꯅꯒ ꯇꯧꯔꯒ ꯁꯥꯟꯅꯕꯗꯣ ꯅꯤꯡꯁꯤꯡꯉꯦ ꯑꯩꯗꯤ ꯌꯥꯝ ꯄꯥꯝꯃꯦ ꯑꯗꯨꯏ ꯃꯁꯥꯟꯅꯗꯣ ꯃꯃꯤꯡꯗꯨꯕꯨ ꯑꯩꯈꯣꯏꯅ ꯀꯧꯕꯁꯦ ꯈꯩꯅꯤ ꯀꯧꯇꯥ ꯂꯪꯕꯤ ꯍꯥꯏꯕ꯭ꯔꯥ ꯈꯥꯏꯅꯤ ꯀꯧꯇꯥ ꯂꯪꯕꯤ ꯍꯥꯏꯕ꯭ꯔꯥ ꯀꯩꯅꯣꯝ ꯍꯥꯏꯒꯤꯒꯨꯝ ꯇꯧꯕꯅꯦ ꯑꯗꯣ ꯑꯗꯨꯃꯥꯏꯅ ꯁꯥꯟꯅꯔꯦ ꯑꯗꯣ ꯏꯇꯥꯎꯍꯥꯎꯗꯤ ꯁꯥꯟꯅꯔꯛꯇ꯭ꯔꯕꯣ ꯍꯧꯖꯤꯛꯀꯤ ꯃꯁꯥꯟꯅ ꯑꯗꯨꯕ
ꯁꯥꯟꯅꯩꯌꯦ ꯑꯩꯈꯣꯏ ꯕꯣ ꯀꯩꯅꯣ ꯃꯇꯨꯝ ꯇꯥꯕꯁꯦ ꯑꯩꯈꯣꯏ ꯁꯦꯝꯗꯣꯏꯁꯦ ꯀꯃꯥꯏꯅ ꯁꯦꯝꯒꯅꯤ ꯍꯥꯏꯗ ꯑꯩꯈꯣꯏꯒꯤ ꯑꯌꯥꯝꯕꯅ ꯃꯣꯖꯥ ꯃꯅꯨꯡꯁꯤꯗꯀꯣ ꯑꯩꯈꯣꯏꯒꯤ ꯍꯥꯞꯄ ꯌꯥꯕ ꯄꯤ ꯈꯔ ꯂꯨꯝꯕꯗꯣ ꯌꯥꯡꯉꯁꯨ ꯂꯪꯕ ꯅꯨꯡꯉꯥꯏꯇꯦꯕꯀꯣ ꯈꯤꯇꯪ ꯂꯨꯝꯗꯧꯕ ꯃꯥꯟꯕ ꯄꯣꯠ ꯆꯩ ꯃꯌꯥꯝꯁꯦ ꯍꯥꯏꯗꯤ ꯐꯤ ꯀꯩꯌꯥ ꯇꯧꯔꯒ ꯍꯥꯞꯇꯣꯏꯅꯦꯕ ꯑꯁꯤꯟꯕꯩ ꯁꯦꯝꯗꯣꯏꯁꯤꯅ ꯃꯣꯖꯥꯁꯦ ꯇꯧꯔꯒ ꯍꯥꯏꯗꯤ ꯃꯆꯤꯟ ꯇꯦꯛ ꯀꯤꯖꯤꯜꯂꯅꯤ ꯃꯆꯤꯟꯗꯣ ꯀꯤꯖꯤꯟꯕꯒꯤ ꯑꯔꯦꯝꯕꯁꯤꯗ ꯑꯃꯨꯛ ꯑꯃꯨꯛ ꯀꯤꯖꯤꯟꯗꯣꯏꯅꯦꯕꯀꯣ ꯑꯗꯣ ꯌꯥꯡꯉꯒꯤ ꯂꯪꯕꯗꯣ ꯆꯠꯇꯕꯅꯦꯕ ꯈꯤꯇꯪ ꯔꯨꯝ ꯇꯛ ꯇꯧꯔꯒ ꯄꯥꯝꯕꯁꯨ ꯈꯤꯇꯪ ꯍꯥꯏꯗꯤ ꯃꯤꯉꯣꯟꯗꯁꯨ ꯈꯤꯇꯪ ꯅꯥꯟꯅꯕꯒꯤ ꯃꯑꯣꯡꯗ ꯍꯥꯏꯗꯤ ꯌꯥꯝ ꯅꯥꯕꯩ ꯅꯠꯇꯕꯀꯣ ꯑꯩ ꯁꯥꯐꯨ ꯑꯃ ꯈꯔ ꯀꯟꯅ ꯄꯤꯕꯒꯤ ꯃꯑꯣꯡ ꯍꯣꯡꯗꯣꯛꯀꯣ ꯑꯗꯨꯃꯥꯏꯅ ꯇꯧꯅꯕ ꯃꯉꯣꯟꯗ ꯑꯗꯨꯃꯥꯏꯅ ꯁꯦꯝꯗꯣꯏꯅꯦꯕ ꯑꯩꯈꯣꯏꯗꯤ ꯑꯩꯈꯣꯏ ꯀꯩꯅꯣ ꯁꯥꯟꯅꯔꯛꯑꯦ ꯀꯧꯇꯥ ꯃꯆꯥ ꯃꯆꯥ ꯇꯧꯔ ꯁꯥꯟ ꯑꯗꯨꯁꯨ ꯁꯥꯟꯅꯔꯛꯑꯦ ꯑꯗꯨꯗꯨꯅ ꯁꯥꯟꯅꯕꯁꯤꯗ ꯑꯃꯨꯛ ꯀꯩ ꯍꯥꯏꯅꯤ ꯍꯥꯏꯗꯤ ꯃꯥꯗꯤ ꯌꯥꯝ ꯌꯥꯡꯕꯅꯤꯅ ꯍꯥꯏꯗꯤ ꯄꯨꯂꯞ ꯄꯨꯂꯞ ꯀꯤꯟꯕ ꯈꯣꯠꯄ ꯑꯗꯨꯗꯩ ꯀꯩꯅꯣ ꯇꯧꯕꯁꯨ ꯍꯥꯏꯗꯤ ꯍꯥꯞꯀꯦ ꯍꯥꯏꯔꯁꯨ ꯌꯥꯝ ꯅꯨꯡꯉꯥꯏꯕꯒꯤ ꯃꯑꯣꯡꯗ ꯊꯨꯅ ꯍꯥꯞꯈꯤꯕꯒꯤ ꯃꯑꯣꯡ ꯇꯧꯒꯦꯀꯣ ꯑꯩꯈꯣꯏꯅ ꯑꯃꯨꯛ ꯁꯥꯟꯅꯕꯁꯤꯅ ꯑꯃꯨꯛ ꯀꯃꯥꯏꯅ ꯇꯧꯋꯤ ꯍꯥꯏꯀꯥꯟꯗ ꯍꯥꯞꯇꯤ ꯍꯥꯞꯇꯣꯏꯅꯦꯕꯀꯣ ꯑꯗꯨꯒ ꯅꯨꯡ ꯅꯨꯡꯒꯨꯝꯕꯁꯦ ꯅꯨꯡ ꯈꯤꯇꯪ ꯈꯤꯇꯪ ꯄꯥꯛꯄꯁꯦ ꯑꯣꯏꯅ ꯊꯤꯔꯒ ꯑꯗꯨꯃꯥꯏꯅ ꯇꯧꯔꯒꯁꯨ ꯍꯥꯞꯄꯦ ꯅꯨꯡꯁꯤꯗ ꯑꯃꯨꯛ ꯍꯥꯏꯗꯤ ꯍꯧꯖꯤꯛꯀꯤ ꯀꯧꯇꯥꯗꯨꯗꯤ ꯂꯣꯝꯈꯠꯄ ꯈꯣꯠꯄ ꯇꯧꯕꯀꯥꯟꯗ ꯈꯨꯠꯅ ꯀꯩꯅꯣ ꯇꯧꯔꯒ ꯑꯗꯨꯝ ꯁꯦꯝꯃꯒ ꯑꯗꯨꯝ ꯇꯧꯔ ꯂꯣꯡꯈꯠꯄ ꯊꯨꯏꯌꯦꯕꯀꯣ ꯑꯗꯨꯗꯨꯅ ꯈꯔ ꯑꯗꯨꯝ ꯀꯨꯏꯅꯕ ꯇꯧꯔꯒ ꯈꯔ ꯄꯥꯛꯄ ꯖꯒꯥ ꯑꯃ ꯇꯧꯔꯒꯀꯣ ꯑꯗꯨꯝ ꯑꯩꯈꯣꯏꯒꯤ ꯅꯨꯡ ꯈꯔ ꯄꯥꯛꯄ ꯄꯥꯛꯄꯁꯦ ꯑꯗꯨꯃꯥꯏ ꯇꯧꯔꯒ ꯁꯦꯝꯃꯒ ꯅꯨꯡꯅ ꯑꯣꯏꯇꯥꯔꯒꯗꯤ ꯍꯥꯞꯄꯗꯨ ꯈꯔ ꯂꯨꯏꯗꯅꯀꯣ ꯃꯇꯝꯗꯣ ꯀꯨꯏꯅ ꯆꯪꯅꯗꯅꯕ ꯇꯧꯔꯒ ꯅꯨꯡꯅꯁꯨ ꯑꯗꯨꯝ ꯁꯥꯟꯅꯔꯄꯁꯨ ꯌꯥꯎꯏ ꯅꯣꯏꯗꯤ ꯁꯅꯔꯛꯄꯣꯔ ꯀꯃꯥꯏꯅ ꯇꯧꯒꯦ ꯅꯨꯡꯅꯗꯤ
ꯎꯝ ꯅꯨꯡꯅꯃꯛꯇꯤ ꯁꯥꯟꯅꯔꯛꯇ꯭ꯔꯦꯕꯀꯣ ꯅꯨꯡ ꯍꯥꯏꯔ ꯀꯥꯟꯗꯅ ꯑꯃꯨꯛ ꯃꯁꯥꯟꯅ ꯑꯃꯃꯨꯛ ꯅꯤꯡꯖꯤꯡꯉꯛꯑꯦꯕ ꯑꯩꯁꯦ ꯅꯨꯡꯁꯦ ꯍꯥꯏꯔꯒ ꯈꯨꯠꯂꯣꯛꯄꯤ ꯍꯥꯏꯅ ꯑꯃ ꯂꯩꯌꯦꯕꯀꯣ ꯅꯨꯡꯅ ꯁꯥꯟꯅꯗꯣꯏꯅꯦꯕꯀꯣ ꯑꯇꯣꯞꯄ ꯃꯤ ꯂꯩꯕꯥꯛꯅ ꯁꯥꯔꯒ ꯁꯥꯟꯅꯕꯁꯨ ꯌꯥꯎꯋꯤ ꯇꯧꯕꯇꯕꯨ ꯃꯥꯒꯤ ꯑꯣꯏꯅꯗꯤ ꯈ꯭ꯋꯥꯏꯗꯒꯤ ꯃꯤꯅ ꯇꯣꯏꯅ ꯁꯥꯟꯅꯒꯟꯕꯁꯦ ꯅꯨꯡꯅ ꯈꯨꯜꯂꯒ ꯁꯥꯟꯅꯩꯑꯕꯀꯣ ꯑꯗ ꯅꯨꯡꯁꯦ ꯇꯧꯔꯒ ꯈꯨꯂꯣꯛꯄꯤ ꯍꯥꯏꯗꯅ ꯑꯃ ꯂꯩ ꯅꯨꯡꯁꯦ ꯑꯍꯥꯟꯕꯗ ꯑꯩꯈꯣꯏꯅ ꯑꯗꯨꯝ ꯌꯥꯝꯅ ꯆꯝꯕ ꯍꯥꯏꯕ ꯇꯥꯔꯦ ꯃꯌꯥꯝꯅ ꯄꯨꯜꯂꯞ ꯁꯥꯟꯅꯕ ꯃꯑꯣꯡꯗꯨꯅꯤꯀꯣ ꯑꯩꯅ ꯍꯥꯏꯗꯨꯏꯁꯦ ꯃꯈꯟ ꯃꯈꯜꯗꯤ ꯃꯌꯥꯝ ꯂꯩꯈ꯭ꯔꯦ ꯃꯥꯒꯤꯁꯨ ꯁꯥꯟꯅꯕꯒꯤ ꯃꯑꯣꯡꯁꯤꯀꯣ ꯍꯥꯏꯕꯗꯤ ꯅꯨꯡ ꯑ ꯑꯍꯨꯝ ꯆꯥꯏꯕꯤ ꯃꯔꯤ ꯆꯥꯏꯕꯤ ꯃꯉꯥ ꯆꯥꯏꯕꯤ ꯑꯗꯨꯃꯥꯏꯅ ꯇꯧꯔꯒ ꯃꯈꯜ ꯃꯌꯥꯝ ꯂꯩꯈ꯭ꯔꯦꯕꯀꯣ ꯑꯗꯣ ꯑꯩꯈꯣꯏꯅ ꯑꯩꯅ ꯍꯥꯏꯔꯛꯀꯗꯣꯔꯤꯁꯤꯅ ꯑꯗꯨꯝ ꯌꯥꯝ ꯆꯝꯅ ꯃꯌꯥꯝꯅ ꯑꯗꯨꯝ ꯇꯣꯏꯅ ꯁꯥꯟꯅꯕ ꯄꯣꯠ ꯑꯣꯏꯗꯣꯏꯅꯦꯕꯀꯣ ꯑꯩꯈꯣꯏꯅ ꯀꯅꯣꯃ ꯌꯦꯛꯄꯤꯔꯅꯤꯀꯣ ꯃꯥꯒꯤ ꯀꯩ ꯍꯥꯏꯅꯤ ꯍꯦꯟꯗꯣꯛꯄ ꯌꯥꯗꯦ ꯍꯥꯏꯕꯒꯤ ꯑꯩꯈꯣꯏꯅ ꯆꯤꯡꯉꯒ ꯂꯩꯌꯤ ꯑꯃ ꯌꯦꯛꯄꯤꯔꯅꯦꯕꯀꯣ꯫ ꯑꯗꯨꯒ ꯑꯁꯤ ꯃꯅꯨꯡꯁꯤꯗ ꯁꯥꯟꯅꯗꯣꯏꯅꯦ ꯑꯁꯤꯒꯤ ꯃꯄꯥꯟꯗ ꯊꯣꯛꯄ ꯌꯥꯗꯦꯕꯀꯣ ꯑꯗꯣ ꯑꯗꯨꯃꯥꯏꯅ ꯆꯩꯈꯥꯏꯔꯅꯤꯀꯣ ꯆꯩꯈꯥꯏꯔ ꯃꯇꯨꯡꯁꯤꯗ ꯑꯃꯃꯝ ꯑꯃꯃꯝ ꯂꯧꯈꯠꯇꯣꯏꯅꯦꯕ ꯑꯩꯒꯤ ꯅꯨꯡ ꯃꯄꯤ ꯍꯥꯏꯅ ꯑꯃ ꯄꯥꯏꯒꯅꯤꯀꯣ ꯅꯨꯡ ꯃꯄꯤꯁꯦ ꯍꯥꯟꯅ ꯄꯥꯏꯔꯅꯤ ꯑꯩꯒꯤꯀꯣ ꯑꯗ ꯅꯨꯡ ꯃꯄꯤꯁꯤꯅ ꯇꯥꯔꯤꯕ ꯃꯌꯥꯝꯁꯤꯗꯒꯤ ꯑꯩꯅ ꯂꯧ ꯂꯧꯈꯠꯅꯤꯡꯕ ꯅꯨꯡ ꯑꯃ ꯍꯥꯟꯅ ꯂꯧꯈꯠꯂꯅꯤꯀꯣ ꯑꯗꯣ ꯑꯗꯨꯃꯥꯏꯅ ꯇꯧꯔꯒ ꯑꯃꯨꯛ ꯂꯪꯈꯠꯃꯤꯟꯅꯔꯒ ꯑꯅꯤꯃꯛ ꯑꯃꯨꯛ ꯑꯣꯛꯀꯗꯣꯏꯅꯦꯕ ꯈꯨꯠꯁꯤꯗꯀꯣ ꯑꯗꯨ ꯈꯨꯠꯇꯒꯤ ꯅꯥꯟꯊꯣꯛꯑꯒꯗꯤ ꯅꯪꯗꯣ ꯁꯤꯔꯦ ꯍꯥꯏꯗꯣꯏꯅꯦꯕ ꯅꯪ ꯌꯥꯔꯔꯣꯏꯕꯀꯣ ꯃꯤꯗꯨ ꯑꯃꯗꯨꯅ ꯑꯃꯨꯛ ꯍꯧꯗꯣꯏꯅꯦꯕ ꯁꯨꯃꯥꯏꯅ ꯇꯧꯔꯒ ꯁꯥꯟꯅꯗꯣꯏꯅꯦꯕ ꯑꯗꯨ ꯅꯪ ꯑꯅꯤ ꯑꯗꯨꯝ ꯅꯪꯅ ꯉꯝꯖꯔꯒꯗꯤ ꯗꯤ ꯑꯃꯨꯛ ꯂꯧꯈꯠꯄꯗ ꯑꯅꯤ ꯂꯧꯈꯠꯀꯦ ꯌꯥꯏ ꯑꯍꯨꯝ ꯂꯧꯈꯠꯀꯦ ꯌꯥꯏ ꯃꯔꯤ ꯂꯧꯈꯠꯀꯦ ꯌꯥꯏ ꯇꯧꯕ ꯑꯗꯨꯕꯨ ꯅꯪꯅ ꯂꯧꯈꯠꯂꯤꯕ ꯄꯣꯠꯇꯣ ꯑꯗꯨꯗꯤ ꯅꯪꯅ ꯁꯣꯛꯈꯤꯕ ꯄꯣꯠꯇꯨꯗꯤ ꯄꯨꯜꯂꯞ ꯂꯪꯈꯠꯂꯒ ꯑꯣꯛꯇꯕ ꯌꯥꯗꯦꯕ ꯅꯪꯅ ꯁꯝꯅ ꯍꯥꯏꯔꯕꯗ ꯅꯨꯡ ꯑꯍꯨꯝꯁꯦ ꯅꯪꯅ ꯂꯧꯈꯠꯀꯦ ꯇꯧꯔꯝꯃꯦꯕ ꯇ꯭ꯔꯥꯏ ꯇꯧꯔꯝꯃꯦꯕꯀꯣ ꯑꯗꯨ ꯇꯧꯕꯁꯦ ꯉꯝꯗ꯭ꯔꯦ ꯈꯜꯂꯁꯦꯕ ꯑꯗꯣ ꯑꯅꯤꯈꯛꯇꯪ ꯂꯧꯈꯠꯈ꯭ꯔꯦ ꯈꯜꯂꯁꯦꯕ ꯑꯍꯨꯝꯁꯨꯕꯁꯤꯁꯨ ꯁꯣꯛꯇꯤ ꯁꯣꯛꯈ꯭ꯔꯦꯕ ꯑꯗꯨ ꯑꯣꯏꯔꯒꯗꯤ ꯅꯪ ꯁꯤꯔꯦ ꯍꯥꯏꯗꯣꯏꯅꯦꯕ꯫ ꯍꯥꯏꯕꯗꯤ ꯅꯪꯅ ꯁꯣꯛꯑꯝꯕꯒꯤ ꯍꯥꯏ ꯇꯥꯔꯦ ꯁꯣꯛꯑꯝꯃꯒ ꯅꯪꯅ ꯂꯧꯁꯤꯟꯕꯁꯨ ꯉꯝꯈꯤꯗꯕꯒꯤ ꯑꯗꯨꯃꯥꯏꯅ ꯇꯧꯔꯒ ꯁꯥꯟꯅꯕ ꯃꯁꯥꯟꯅꯗꯣ ꯑꯃꯨꯛ ꯅꯤꯡꯁꯤꯡꯉꯛꯑꯦ ꯏꯇꯥꯎꯅ ꯅꯨꯡ ꯄꯜꯂꯛꯑꯒ ꯑꯗꯨ ꯏꯇꯥꯎꯍꯣꯏꯗꯤ ꯑꯗꯨꯒꯨꯝꯕꯗꯣ ꯁꯥꯟꯅꯔꯛꯄ꯭ꯔꯣ ꯀꯃꯥꯏꯅ ꯇꯧꯔꯛꯀꯦ
ꯁꯥꯟꯅꯔꯑꯦ ꯅꯪꯗꯤ ꯐꯖꯅ ꯃꯥꯒꯤ ꯀꯩꯅꯣ ꯃꯌꯥꯝꯗꯣ ꯅꯤꯌꯣꯝ ꯃꯌꯥꯝꯗꯣ ꯐꯖꯅ ꯅꯤꯡꯁꯤꯡꯕ ꯅꯤꯡꯁꯤꯡꯉꯝꯃꯤ ꯑꯩꯈꯣꯏ ꯁꯥꯟꯅꯔꯦ ꯀꯨꯏꯕꯗꯤ ꯀꯨꯏꯔꯦꯕꯀꯣ ꯑꯩꯈꯣꯏꯗꯤ ꯑꯗꯨꯝ ꯍꯣꯏ ꯃꯥꯅꯦ ꯃꯥꯒꯤ ꯀꯩꯅꯣ ꯑꯩꯈꯣꯏꯒꯤ ꯁꯤꯗ ꯍꯦꯟꯗꯣꯛꯄ ꯌꯥꯗꯦ ꯍꯥꯏꯕ ꯖꯒꯥ ꯑꯃ ꯐꯖꯅ ꯌꯦꯛꯄꯤꯔꯅꯤ ꯅꯠꯇ꯭ꯔꯥ ꯑꯗꯣ ꯈꯨꯠꯂꯅꯦꯕ ꯂꯪꯈꯠꯂꯅꯤ ꯈꯨꯠꯁꯤꯗ ꯈꯔ ꯈꯣꯆꯜꯂꯒꯗ ꯆꯈꯥꯏꯔꯅꯦꯕ ꯁꯨ ꯆꯠꯈꯥꯏꯔꯒ ꯑꯩꯈꯣꯏꯟꯁꯤꯠ ꯂꯪꯊꯣꯛꯑꯅꯤ ꯑꯗꯨꯗꯨꯒ ꯑꯩꯒꯤ ꯁꯨꯃꯥꯏꯅ ꯑꯩꯈꯨ ꯈꯨꯠ ꯀꯩꯅꯣꯁꯦ ꯈꯨꯅꯁꯤꯗ ꯍꯥꯞꯄꯒ ꯑꯃꯨꯛ ꯑꯣꯠꯇꯨꯅꯦꯕ ꯁꯤ ꯈꯨꯅꯨꯡꯁꯤ ꯇꯧꯔꯒ ꯑꯗꯨꯗꯩ ꯑꯇꯩ ꯅꯨꯡ ꯃꯌꯥꯝ ꯑꯩꯅ ꯂꯧꯕ ꯂꯧꯕ ꯌꯥꯕꯗꯣ ꯍꯥꯏꯕꯗꯤ ꯑꯅꯤꯗ ꯍꯦꯟꯅ ꯆꯥꯕ ꯌꯥꯗꯕꯤ ꯑꯗꯩ ꯑꯃꯃꯝꯗ ꯆꯥꯅꯕꯤ ꯃꯈꯜ ꯃꯈꯜ ꯁꯥꯟꯅꯩꯕꯀꯣ ꯑꯃꯃꯝꯗ ꯑꯣꯛꯄꯤ ꯑꯅꯤꯅꯤ ꯂꯧꯈꯠꯅꯕꯤ ꯍꯥꯏꯔꯒ ꯑꯩ ꯑꯣꯔꯣꯁꯨ ꯂꯥꯞ ꯂꯥꯞ ꯂꯩꯔꯁꯨ ꯁꯤꯠꯂꯒ ꯀꯩꯅꯣ ꯇꯧꯔꯒ ꯂꯧꯅꯕꯤ ꯑꯗꯨꯃꯥꯏꯅ ꯂꯩꯌꯦꯕꯀꯣ ꯑꯗꯨꯕꯨꯗꯤ ꯍꯥꯏꯗꯤ ꯃꯈꯜ ꯃꯈꯜ ꯂꯩꯈ꯭ꯔꯦ ꯑꯃꯃꯝꯗꯪ ꯂꯧꯅꯔꯁꯦ ꯍꯥꯏꯔꯁꯨ ꯌꯥꯔꯦ ꯑꯅꯤ ꯂꯧꯅꯁꯦ ꯍꯥꯏꯔꯁꯨ ꯌꯥꯔꯦ ꯑꯍꯨꯝ ꯍꯣꯝ ꯂꯧꯅꯁꯤ ꯑꯗꯣ ꯑꯔꯣꯏꯕꯗ ꯑꯗꯨꯝ ꯂꯦꯝꯍꯧꯕꯗꯨꯗꯤ ꯑꯍꯨꯝ ꯂꯧꯅꯁꯤ ꯍꯥꯏꯔ ꯑꯅꯤ ꯂꯩꯗꯤ ꯑꯅꯤꯗꯤ ꯑꯗꯨꯝ ꯈꯣꯟꯖꯤꯜꯂꯅꯤ ꯑꯃ ꯂꯦꯝꯍꯧꯔꯦ ꯑꯃ ꯑꯗꯨꯝ ꯈꯨꯟꯖꯤꯟꯅꯔꯅꯤ ꯑꯗꯒꯤ ꯅꯨꯡ ꯃꯉꯥꯗꯪꯅ ꯑꯣꯏꯔꯒꯀꯣ ꯃꯈꯜ ꯃꯈꯜ ꯁꯥꯟꯅꯩꯌꯦꯕꯀꯣ ꯍꯥꯏꯕ ꯍꯥꯏꯗꯤ ꯅꯨꯄꯤ ꯃꯩꯔꯣꯛꯄꯤ ꯑꯗꯒꯤ ꯑꯩꯈꯣꯏ ꯈꯨꯠ ꯑꯣꯏꯁꯤꯅ ꯑꯃꯨꯛ ꯀꯩꯅꯣ ꯃꯥꯒꯤ ꯃꯍꯨꯝ ꯑꯃ ꯁꯦꯝꯃꯒ ꯑꯃꯃꯝ ꯏꯟꯁꯤꯟꯕꯤ ꯈꯣꯠꯄꯤ ꯑꯗꯒꯤ ꯀꯩꯅꯣ ꯇꯧꯕꯤ ꯈꯅꯥꯎꯕꯤꯅ ꯀꯩꯅꯣ ꯈꯠ ꯑꯩꯈꯣꯏꯒꯤ ꯈꯨꯠ ꯈꯨꯕꯤꯒ ꯈꯨꯗꯣꯝꯕꯤꯒ ꯇꯧꯔꯒ ꯑꯩ ꯀꯩ ꯀꯩꯅꯣ ꯍꯥꯏꯗꯦ ꯃꯥꯒꯤ ꯆꯠꯅꯕꯗꯝ ꯃꯤ ꯑꯃ ꯁꯦꯝꯃꯒ ꯑꯗꯨꯃꯥꯏꯅ ꯇꯧꯕꯁꯨ ꯂꯩꯌꯦ ꯑꯗꯒꯤ ꯅꯨꯡꯒꯤꯗꯤ ꯌꯥꯝ ꯁꯥꯟꯅꯩꯗ ꯈꯪꯗꯕ ꯀꯩ ꯍꯥꯏꯅꯤ ꯑꯃꯁꯨ ꯑꯩꯈꯣꯏꯒꯤ ꯀꯩꯅꯣꯁꯦ ꯑꯩꯈꯣꯏꯒꯤ ꯆꯈꯩ ꯆꯤꯡꯉ ꯆꯤꯡꯉꯒ ꯀꯣ ꯑꯩꯈꯣꯏꯒꯤ ꯈꯣꯡꯉ ꯅꯦꯠꯂ ꯅꯦꯠꯂ ꯄꯨꯔ ꯄꯨꯔꯛꯒ ꯑꯩꯒꯤ ꯀꯣꯟꯗꯨ ꯌꯧꯔꯛꯀꯦꯗꯤ ꯑꯍꯥꯟꯕꯩꯗꯤ ꯑꯃ ꯆꯣꯡꯒꯅꯤ ꯃꯊꯪ ꯑꯅꯤ ꯆꯣꯡꯒꯅꯤ ꯑꯍꯨꯝ ꯁꯨꯕꯩꯗ ꯑ ꯂꯪꯉ ꯂꯪꯉꯒ ꯑꯩꯅ ꯇꯥꯕꯗꯨꯗ ꯍꯦꯟꯗꯣꯛ ꯈ꯭ꯔꯅ ꯁꯤꯅꯕꯤꯒꯤ ꯇꯧ ꯃꯈꯜ ꯃꯈꯜ ꯌꯥꯝ ꯁꯥꯟꯅꯩ ꯅꯣꯏꯗꯤ ꯀꯔꯝ ꯀꯔꯝ ꯁꯥꯟꯅꯔꯒꯦ
ꯍꯣꯏ ꯍꯧꯖꯤꯛꯀꯤ ꯅꯪꯒꯤꯗꯨꯅ ꯁꯤꯠꯄꯤ ꯍꯥꯏꯕꯗꯣ ꯍꯥꯏꯕꯗꯤ ꯂꯧꯈꯠꯀꯥꯟꯁꯤꯗ ꯂꯥꯞꯅ ꯂꯩꯕ ꯑꯅꯤꯁꯤ ꯁꯤꯆꯜꯂꯒ ꯂꯧꯕ ꯌꯥꯕꯤꯗꯨ ꯀꯣ ꯑꯗꯨꯒꯤꯗꯤ ꯌꯥꯝ ꯅꯣꯛꯅꯤꯡꯉꯦ ꯑꯩ ꯑꯩꯁꯦ ꯍꯥꯏꯕꯗꯤ ꯁꯨꯝ ꯅꯤꯡꯁꯤꯡꯉꯛꯄꯗꯣ ꯍꯥꯏꯇꯥꯔꯦ ꯑꯅꯝꯕꯅ ꯃꯤ ꯈꯅꯗꯣꯏꯁꯦ ꯁꯤꯠꯄꯤꯁꯤꯗꯅꯦꯕ ꯈꯠꯅꯕ ꯍꯥꯏꯕꯗꯤ ꯂꯩꯗꯅ ꯇꯥꯛꯄꯗꯣ ꯑꯦ ꯃꯥꯁꯤꯗꯤ ꯂꯥꯞꯃꯟꯈꯦ ꯂꯧꯕ ꯉꯝꯗꯧ ꯃꯥꯟꯗ꯭ꯔꯦ ꯀꯥꯏꯅ ꯈꯟꯗꯣꯏꯅꯦꯕꯀꯣ ꯑꯗꯒꯤ ꯍꯩꯕ ꯍꯦꯟꯃꯟꯕꯒꯤ ꯀꯩ ꯍꯥꯏꯅꯤ ꯁꯤꯠ ꯆꯄꯁꯦ ꯑꯃꯗꯒꯤꯒ ꯍꯦꯟꯗꯣꯛꯇꯅ ꯑꯍꯨꯝꯒ ꯁꯤꯠꯆꯤꯜꯂꯒ ꯂꯧꯕꯤꯀꯣ ꯑꯗꯨꯃꯥꯏꯅ ꯇꯧꯕꯗꯣ ꯅꯤꯡꯁꯤꯡꯉꯛꯄ ꯍꯥꯏꯇꯥꯔꯦ ꯁꯨꯝ ꯍꯥꯏꯕꯗꯤ ꯁꯤꯠ ꯄꯤꯗꯨꯅ ꯑꯩꯅ ꯑꯃꯨꯛ ꯚꯥꯞ ꯑꯣꯏꯍꯧꯗ꯭ꯔꯦꯕꯀꯣ ꯅꯪꯅ ꯍꯥꯏꯔꯀꯥꯟꯗ ꯑꯃꯛ ꯅꯤꯡꯁꯤꯡꯉꯤꯕ ꯑꯗꯒꯤ ꯃꯀꯣꯟ ꯁꯥꯕꯤꯗꯨꯗꯤ ꯑꯩꯁꯨ ꯍꯥꯏꯁꯤꯔꯥ ꯈꯜꯂꯝꯃꯤꯕ ꯑꯗꯨ ꯌꯥꯝ ꯁꯥꯡꯗꯣꯛꯇꯧ ꯃꯥꯜꯂꯕ ꯍꯥꯏꯕꯗꯤ ꯈꯨꯠ ꯀꯥꯗꯣꯛꯑꯒ ꯈꯨꯠꯁꯣꯏ ꯣꯡꯆꯣꯏ ꯇꯧꯔꯒ ꯇꯥꯛꯇꯣꯛ ꯈꯣꯠꯇꯅ ꯇꯧꯕꯗꯨꯒ ꯃꯀꯣꯟꯗ ꯏꯟꯁꯤꯟꯕꯤ ꯇꯧꯕꯗꯣ ꯑꯗꯨꯝ ꯁꯥꯟꯅꯔꯦ ꯑꯗꯨꯁꯨ ꯑꯗꯨꯒ ꯍꯧꯖꯤꯛꯀꯤ ꯁꯦꯛꯗꯝ ꯀꯧꯋꯦꯕꯀꯣ ꯀꯣ ꯑꯩꯈꯣꯏꯗꯤ ꯍꯧꯖꯤꯛꯀꯤꯗꯣ ꯑꯗꯨꯒ ꯍꯥꯏꯗꯤ ꯕꯣꯛꯁꯇꯣ ꯑꯩꯈꯣꯏꯅ ꯑꯗꯨꯝ ꯃꯁꯤꯡꯁꯦ ꯑꯗꯨꯝ ꯇꯔꯨꯛ ꯇꯔꯦꯠ ꯅꯤꯄꯥꯟ ꯇꯔꯥ ꯁ꯭ꯋꯥꯏ ꯆꯥꯡꯗ ꯑꯗꯨꯝ ꯑ ꯀꯩꯅꯣ ꯑꯣꯏꯅ ꯁꯦꯝꯒꯤꯗꯣꯏꯅꯦꯕꯀꯣ ꯀꯥꯈꯟ ꯀꯥꯈꯟ ꯅꯥꯏꯅ ꯍꯥꯏ ꯇꯥꯔꯦꯀꯣ ꯑꯗꯨꯒ ꯑꯥ ꯑꯩꯒ ꯃꯥꯒ ꯄꯥꯔꯦꯒ ꯍꯥꯏꯕ ꯑꯗꯩ ꯄꯥꯗꯕꯤꯗ ꯁꯥꯟꯅꯕꯁꯨ ꯑꯗꯒꯤ ꯑꯗꯨꯃꯥꯏꯅ ꯆꯣꯡꯉ ꯆꯣꯡꯉ ꯂꯪꯉ ꯂꯪꯉꯒ ꯇꯧꯕꯤꯗꯣ ꯑꯗꯒꯤ ꯑꯗꯨꯃꯥꯏꯅꯒꯁꯨ ꯌꯥꯝ ꯁꯥꯟꯅꯔꯛꯑꯦ ꯅꯨꯡꯒꯤ ꯑꯣꯏꯅꯗꯤ ꯑꯗꯨ ꯑꯅꯤꯗꯣ ꯅꯤꯡꯖꯤꯡꯉꯦꯕꯀꯣ ꯑꯗꯒꯤ ꯉꯁꯥꯏꯒꯤ ꯃꯣꯖꯥꯅ ꯁꯥꯔꯒ ꯂꯪꯕꯤꯗꯣ ꯑꯗꯨꯒꯤ ꯑꯣꯏꯅꯗꯤ ꯑꯃꯨꯛ ꯀꯩꯅꯣ ꯍꯥꯏꯔꯒ ꯅꯤꯡꯊꯧꯒ ꯃꯍꯥꯔꯅꯤꯒ ꯍꯥꯏꯕ꯭ꯔꯥ ꯑꯗꯨꯃꯥꯏꯅ ꯀꯧꯕꯅꯦ ꯃꯃꯤꯡꯗꯣ ꯅꯤꯡ ꯇꯧꯗꯪ ꯍꯥꯏꯕ ꯃꯥꯜꯂꯦ ꯅꯤꯡꯊꯧ ꯍꯥꯏꯔ ꯀꯧꯗꯣꯏꯅꯦꯕꯀꯣ ꯑꯗꯨꯒ ꯑ ꯑꯗꯨꯁꯨ ꯉꯁꯥꯏꯒꯤ ꯂꯩꯏ ꯑꯃ ꯂꯩꯒꯅꯤ ꯑꯁꯤ ꯃꯅꯨꯡꯗ ꯈꯛꯇꯅꯦꯕ ꯑꯩꯈꯣꯏꯅ ꯆꯦꯟꯗꯣꯏꯖꯤꯀꯣ ꯑꯗꯨꯗ ꯃꯥꯡꯕ ꯍꯥꯏꯗꯅ ꯃꯤ ꯑꯃ ꯂꯩꯒꯅꯦꯕꯀꯣ ꯃꯥꯁꯤꯅ ꯊꯣꯝꯗꯣꯏꯅꯦ ꯃꯤꯁꯦ ꯊꯣꯝꯕꯨ ꯊꯣꯝꯃꯒ ꯄꯥꯟꯕ ꯄꯥꯜꯂꯒꯗꯤ ꯃꯥꯒꯤ ꯃꯤ ꯑꯣꯏꯔꯗꯣꯏꯅꯦꯕꯀꯣ ꯑꯃꯕꯥꯅꯤ ꯑꯃꯨꯛ ꯆꯪꯉꯒ ꯍꯥꯏꯕꯗꯤ ꯑ ꯃꯣꯖꯥꯅ ꯁꯥꯒꯤꯕ ꯃꯇꯨꯝꯖꯦ ꯂꯪꯒ ꯗꯤꯗꯤꯀꯣ ꯂꯪꯪꯉꯒ ꯑ ꯂꯩꯔꯤꯕ ꯉꯁꯥꯏꯒꯤ ꯃꯣꯖꯥꯅ ꯊꯣꯝꯕ ꯉꯝꯗꯕ ꯃꯤ ꯃꯈꯩꯁꯦ ꯑ ꯊꯣꯝꯕ ꯊꯣꯝꯕ ꯈꯨꯗꯤꯡ ꯃꯣꯏꯒꯤ ꯃꯤ ꯑꯣꯏꯒꯤꯗꯣꯏꯅꯦꯕꯀꯣ ꯑꯗꯨꯒ ꯑꯃꯨꯛ ꯃꯣꯏ ꯑꯍꯨꯝ ꯆꯪꯉꯒ ꯕꯣꯟꯁꯦ ꯂꯪꯅꯔꯒ ꯑꯗꯨꯝ ꯊꯣꯝꯃꯒ ꯄꯥꯟꯗꯕ ꯃꯈꯩꯁꯨ ꯑꯗꯨꯝ ꯍꯥꯠꯄ ꯌꯥꯏꯑꯦꯕꯀꯣ ꯑꯗꯨꯃꯥꯏꯅ ꯇꯧꯔꯒ ꯁꯥꯟꯅꯕ ꯑꯗꯨꯃꯥꯏꯅ ꯁꯥꯟꯅꯔꯛꯄ ꯑꯃꯁꯨ ꯅꯤꯡꯖꯤꯡꯉꯛꯑꯦ ꯀꯩꯅꯣ ꯑꯣꯏꯅꯗꯤ ꯍꯥꯏꯔꯒꯗꯤ ꯑꯗꯨꯒ ꯍꯣꯏꯠ ꯑꯗꯨꯝ ꯑꯇꯣꯞꯄꯗꯨꯗꯤ ꯑꯗꯨꯝ ꯕꯣꯜ ꯀꯥꯎꯕꯤ ꯈꯣꯠꯄꯤ ꯇꯧꯕꯗꯨꯅ ꯑꯃ ꯑꯣꯏꯒ꯭ꯔꯦꯗꯅꯀꯣ ꯍꯥꯏꯕꯗꯤ ꯃꯃꯤꯡ ꯑꯣꯏꯅ ꯊꯑꯣꯏꯅꯁꯨ ꯂꯩꯍꯧꯗꯕ ꯍꯥꯏꯔꯒꯗꯤ ꯑꯗꯨꯒꯨꯝꯕꯗꯣ ꯁꯥꯟꯅꯔꯦꯕꯀꯣ ꯑꯗꯒꯤ ꯃꯁꯥꯟꯅ ꯑꯃꯒ ꯅꯤꯡꯖꯤꯡꯉꯛꯑꯦ ꯑꯁ ꯃꯁꯥꯟꯅꯁꯦ ꯑꯗꯨꯛꯀꯤ ꯃꯇꯤꯛ ꯌꯥꯝꯒ꯭ꯔꯦ ꯍꯥꯏꯅꯤꯡꯕꯗꯤ ꯃꯌꯥꯝꯅꯤ ꯑꯗꯣ ꯑꯃ ꯍꯥꯟꯅ ꯍꯥꯏꯔꯛꯑꯒꯦ ꯅꯪꯁꯨ ꯃꯊꯪ ꯅꯪꯅ ꯈꯪꯕ ꯑꯃ ꯑꯗꯨꯝ ꯍꯥꯏꯔꯣ ꯍꯧꯖꯤꯛꯀꯤ ꯃꯤꯁꯦ ꯄꯔꯦꯡ ꯁꯥꯅ ꯐꯝꯃꯒ ꯑ ꯃꯃꯥꯡ ꯃꯅꯤꯡ ꯃꯃꯥꯡ ꯃꯅꯤꯡꯒ ꯑꯣꯟꯅꯔꯒ ꯑ ꯇꯨꯡꯂꯣꯝꯗꯒꯤ ꯅꯪ ꯆꯦꯜꯂꯣ ꯍꯥꯏꯔ ꯂꯥꯎꯔꯀꯥꯟꯗ ꯑꯃꯨꯛ ꯆꯦꯜꯂꯒ ꯇꯥꯟꯅꯔꯒ ꯁꯥꯟꯅꯕꯤꯗꯨꯀꯣ ꯑꯗꯨꯒꯨꯝꯕꯗꯨꯁꯨ ꯌꯥꯝ ꯄꯥꯝꯃꯛꯑꯦ ꯍꯥꯏꯕꯗꯤ ꯈꯪꯗꯦ ꯁꯥꯟꯅꯕꯁꯦ ꯁꯥꯟꯅꯕꯁꯤꯗ ꯀꯩ ꯍꯥꯏꯅꯤ ꯄꯨꯔꯥ ꯑ ꯑꯩꯈꯣꯏꯒꯤ ꯌꯥꯝ ꯀꯟꯅ ꯀꯣꯛꯁꯦ ꯊꯥꯗꯔꯒ ꯁꯨꯃꯥꯏꯅ ꯇꯧꯕ ꯁꯨꯃꯥꯏꯅ ꯑꯇꯣꯞꯄ ꯑꯗꯨꯝ ꯃꯥ ꯁꯤꯖꯤꯜꯂꯗꯤ ꯁꯤꯃꯥꯏꯅ ꯇꯧꯍꯧꯕꯒ ꯍꯥꯏꯅ ꯑꯗꯨꯃꯥꯏꯅ ꯌꯥꯝ ꯀꯣꯛꯀꯁꯦ ꯌꯥꯊꯣꯛꯆꯔꯒ ꯁꯥꯟꯅꯕꯁꯦ ꯄꯨꯛꯅꯤꯡ ꯍꯛꯆꯥꯡ ꯌꯥꯝ ꯆꯪꯅ ꯁꯥꯟꯅꯕꯁꯦ ꯑꯗꯨꯃꯥꯏꯅ ꯌꯥꯝ ꯇꯣꯏꯅ ꯁꯥꯟꯅꯔꯛꯑꯦꯕꯀꯣ ꯑꯗꯨ ꯏꯇꯥꯎꯅ ꯁꯥꯟꯅꯔꯛ ꯄ ꯑꯩꯅ ꯄꯟꯕꯁꯤꯗ ꯌꯥꯎꯒꯤꯗꯕ ꯑ ꯑꯇꯣꯞꯄ ꯃꯁꯥꯟꯅ ꯈꯔꯁꯨ ꯑꯗꯨꯝ ꯁꯤꯌ꯭ꯔ ꯇꯧꯕꯤꯔꯛꯎ
ꯗ ꯋꯥꯔꯤꯁꯦ ꯌꯥꯝ ꯅꯨꯡꯉꯥꯏꯔꯤꯀꯣ ꯑꯩ ꯁꯣꯝꯗ ꯆꯥꯛ ꯏꯁꯤꯡ ꯊꯣꯡꯅꯕ ꯑꯝꯇ ꯇꯧꯔꯨꯒꯤꯒꯦ ꯑꯃꯨꯛ ꯇꯧꯔꯛꯀꯦ
ꯅꯨꯡꯁꯤꯒꯤꯗ꯭ꯔꯦꯍꯦ